ꯎꯝ ꯇꯥꯏ ꯅꯣꯏ
ꯍꯣꯏ ꯍꯥꯏꯌꯣ ꯅꯪ ꯍꯥꯏꯅꯤꯡꯕꯗꯣ
ꯅꯣꯏ
ꯑꯥ ꯑꯩꯈꯣꯏ ꯆꯥꯛ ꯆꯥꯗ꯭ꯔꯤꯌꯦ ꯑꯩꯅ ꯉꯁꯤꯗꯤ ꯆꯥꯛ ꯊꯣꯡ
ꯎꯝ ꯀꯔꯤ ꯏꯟꯁꯥꯡ ꯆꯥꯕꯅꯣ ꯑ ꯀꯔꯤ ꯢꯟꯁꯥꯡ ꯊꯣꯡꯕꯅꯣ ꯅꯣꯢ
ꯉꯁꯤ ꯗꯥꯜꯒ ꯑꯂꯨ ꯊꯣꯡꯂꯒ ꯂꯩꯅꯦ
ꯑꯣ
ꯚꯤꯖꯇꯦꯕꯜꯁꯨ ꯆꯥꯃꯟꯕꯒꯤ ꯀꯣ
ꯎꯝ
ꯑꯉꯥꯡꯁꯤꯡꯁꯦ ꯗꯥꯜꯒ ꯑꯂꯨ ꯄꯥꯝꯕ ꯑꯗꯨꯒ ꯑꯩꯅ ꯉꯁꯤꯗꯤ ꯊꯣꯡꯒꯦ ꯍꯥꯏꯅ ꯊꯣꯡꯕꯅꯤ
ꯅꯪꯒꯤ ꯕꯦꯛꯒ꯭ꯔꯥꯎꯟ ꯅꯣꯏꯁ ꯌꯥꯝ ꯇꯥꯢꯌꯦ ꯀꯔꯤ ꯇꯧꯕ꯭ꯔꯣ ꯅꯪꯗꯤ
ꯍꯧꯖꯤꯛꯇ ꯍꯧꯒꯠꯄꯗ ꯉꯥꯏꯔꯤꯑꯦ
ꯅꯠꯇꯦ ꯅꯪꯒꯤ ꯕꯦꯛꯒ꯭ꯔꯥꯎꯟ ꯅ‌ꯣꯏꯁꯇꯣ ꯂꯧꯊꯣꯛꯑꯣꯕ ꯌꯥꯝ ꯊꯣꯛꯑꯦꯕ
ꯎꯝ ꯎꯝ
ꯎꯝ ꯌꯥꯗꯦꯅꯦ ꯅꯪꯕꯨ ꯋꯥꯔꯤ ꯁꯥꯕꯁꯦ ꯅꯨꯡꯉꯥꯏꯇꯦ ꯍ‌ꯦ ꯑꯩꯗꯤ ꯍꯧꯖꯤꯛꯇꯤ ꯇꯥꯗ꯭ꯔꯦ ꯑꯁ ꯑꯃꯨꯛꯀ ꯇꯥꯏꯔꯤꯖꯤꯗꯤ
ꯑ ꯅꯦꯠꯊꯦꯍꯥ ꯅꯪꯒꯤ ꯕꯦꯛꯒ꯭ꯔꯥꯎꯟ ꯅ‌ꯣꯏꯁ ꯌꯥꯝ ꯂꯥꯛꯑꯦ ꯑꯗꯨ ꯌꯥꯗꯦꯅꯦ
ꯑꯩ ꯂꯣꯏꯔꯦ
ꯑꯣ ꯑꯩꯈꯣꯏ ꯏꯄꯥꯗꯤ ꯅꯨꯡꯉꯥꯏꯔꯤꯕ꯭ꯔ‌ꯣ
ꯍꯥ... ꯅꯨꯡꯉꯥꯏꯔꯤꯗ
ꯑꯝ ꯋꯥꯈꯟ ꯇꯧꯗꯦ
ꯍꯥꯥ
ꯋꯥꯈꯟ ꯌꯥꯝ ꯇꯧꯔꯒ ꯂꯩꯕ꯭ꯔꯥ ꯅꯠꯇ꯭ꯔꯒ ꯇꯧꯗꯦ
ꯌꯥꯝ ꯇꯧꯔꯒ ꯂꯩꯌꯦ
ꯈꯪꯗ‌ꯦꯅ‌ꯦ ꯑꯩꯁꯨ‌ ꯋꯥꯔꯤ ꯁꯥꯅꯤꯉꯥꯏ ꯂꯩꯇ‌ꯦ ꯀ‌ꯣꯜꯁꯨ ꯇꯧꯕꯤꯗ꯭ꯔ‌ꯦ ꯑꯩꯁꯨ ꯅꯪꯀ‌ꯣ ꯅꯪꯒꯤ ꯕ‌ꯦꯛꯒ꯭ꯔꯥꯎꯟ ꯅ‌ꯣꯏꯁ ꯃꯦꯟꯇꯦꯟ ꯇꯧꯑ‌ꯣꯀꯣ ꯐꯖꯅ ꯋꯥꯔꯤ ꯁꯥꯕ ꯌꯥꯗꯦ
ꯎꯝ ꯎ
ꯀꯣꯕꯤ ꯀꯌꯥꯒꯨꯝꯕ ꯇꯧꯔꯕ꯭ꯔꯥ
ꯑꯩꯔꯣ
ꯎꯝ
ꯎꯝ ꯑꯩ ꯂꯥꯁ ꯈꯔ ꯀꯩꯅꯣ ꯑꯩ ꯏ ꯃꯥꯕꯨ ꯀꯣꯜꯇꯧꯌ‌ꯦꯀ‌ꯣ
ꯀꯅꯥꯕꯨ
ꯃꯥꯕꯨ
ꯑꯣ ꯑꯣ ꯑꯣ ꯑꯣ ꯑꯗꯨꯏ ꯏꯃꯥ ꯀꯔꯤ ꯍꯥꯏꯕ꯭ꯔꯣ
ꯑꯩꯉꯣꯟꯗꯗꯤ ꯑꯗꯨꯁꯨ ꯑꯥ ꯀꯣꯜ ꯐꯥꯔꯁ ꯇꯥꯏꯝ ꯑꯗꯨꯗ ꯄꯤꯛꯀꯞ ꯇꯧꯗꯦꯕ
ꯎꯝ
ꯑꯗꯨꯒ ꯑꯃꯨꯛꯀ ꯁꯤꯛꯁ ꯁꯚꯦꯟ ꯇꯥꯏꯝꯁ ꯀꯣꯜ ꯇꯧꯔꯛꯀꯦꯕ ꯑꯗꯨ ꯎꯝ ꯃꯥ ꯍꯥꯏꯌꯨ ꯂ‌ꯣꯏꯅ ꯑ ꯑꯩꯁ ꯑꯗꯨꯒ ꯑꯥꯏꯟ ꯂꯧꯅꯤꯡꯉꯥꯏ ꯂꯥꯛꯀꯦ ꯀꯩꯅꯣ ꯀꯩꯅꯣ ꯍꯥꯏꯈ꯭ꯔ‌ꯦꯕꯀꯣ
ꯍꯣꯏ
ꯑꯥ ꯃꯣꯏ ꯑꯥ ꯃꯥꯁꯦ ꯑꯥ ꯑꯩ ꯈꯔ ꯆꯤꯜꯂꯦ ꯑꯗꯨꯒ ꯁꯟꯗꯦ ꯁꯟꯗꯦ ꯒꯨꯝꯗ ꯀꯣꯜ ꯇꯧꯔꯛꯀꯦ ꯍꯥꯏꯕ ꯑꯗꯨꯗ ꯎꯝ ꯑꯗꯨꯗꯤ ꯀꯧ ꯇꯧꯔꯛ ꯀꯣꯅ ꯑꯩꯅ ꯐꯖꯅ ꯍꯥꯏꯕꯤꯈꯤꯕ ꯑꯗꯨꯒ ꯅꯨꯡꯗꯥꯡ ꯅꯨꯡꯗꯥꯡꯗ ꯃꯥꯁꯦ ꯀꯑꯣꯂ ꯇꯧꯔꯛꯦ
ꯑꯣ ꯅꯉꯣꯣꯟꯗ
ꯑꯩꯗꯤ ꯍꯣꯞꯇ ꯂꯩꯕ ꯃꯥ ꯃꯥꯅ ꯍꯥꯏꯕꯗꯣ
ꯎꯝ
ꯗꯤꯁ ꯋꯤꯛꯇꯤ ꯑꯥ ꯁꯣꯏꯗꯅ ꯂꯥꯛꯅꯤꯡ ꯂꯥꯛꯅꯤꯡꯉꯥꯏ ꯇꯧꯁꯦ ꯑꯩ ꯑ ꯅꯪꯕꯨ ꯂꯥꯎꯅꯤꯡꯉꯥꯏ ꯂꯥꯛꯀꯦ ꯗꯤꯁ ꯋꯤꯛꯇ ꯍꯥꯏꯕꯅꯤꯕ
ꯑꯣ
ꯌꯦꯡꯁꯦ ꯌꯦꯡꯁꯦ ꯈꯛꯇ ꯑꯗꯣ ꯃꯥꯁꯦ ꯍꯧꯖꯤꯛꯀꯥꯟꯁꯦ ꯃꯥꯒꯤ ꯀꯩꯅꯣ ꯇꯧ ꯃꯁꯥ ꯉꯝꯅꯕ ꯑꯗꯨ ꯌꯦꯡꯅꯤꯡꯉꯥꯏ ꯆꯠꯂꯤ ꯍꯥꯏꯕ ꯑꯗꯣ ꯅꯨꯃꯤꯠ ꯑꯃ ꯅꯨꯃꯤꯠ ꯑꯃꯒꯨꯝꯗꯤ ꯂꯩ ꯂꯩꯔꯤ ꯌꯥꯔꯅꯤ ꯑꯃꯅ ꯍꯥꯏꯕꯀꯣ
ꯎꯝ
ꯃꯤꯠ ꯑꯃ ꯑꯅꯤꯒ
ꯎꯝ ꯑꯗꯨꯃ ꯑꯗꯨꯃ ꯐꯥꯝꯗ ꯂꯩꯔꯤꯌꯦꯀꯣ ꯃꯥꯒꯤ ꯃꯁꯥ ꯌꯦꯡ ꯌꯦꯡꯕ ꯃꯐꯝꯗ
ꯎꯝ ꯎꯝ
ꯑꯣ ꯑꯗꯨ ꯍꯦꯛ ꯂꯣꯏꯔꯗꯤ ꯑꯗꯨꯝ ꯂꯥꯛꯈ꯭ꯔꯣ ꯍꯥꯏꯌꯨꯅꯦ ꯇꯃꯦꯡꯂꯣꯡꯗ ꯆꯦꯛꯀꯑꯞ ꯆꯠ ꯆꯠꯁꯦ ꯍꯥꯏꯌꯅꯦ ꯃꯤ ꯑꯐꯕ ꯗꯣꯛꯇꯔ ꯈꯣꯏꯗ ꯅꯍꯥꯟ ꯑꯩ ꯑꯩꯈꯣꯏ ꯎꯝ ꯑꯩꯈꯣꯏꯒꯤ ꯍꯦ ꯑꯆꯧꯕ ꯁꯤꯁꯇꯔꯗꯣ
ꯎꯝ
ꯑꯩꯈꯣꯏ ꯎꯝ ꯐꯥꯔꯁ ꯑꯍꯥꯟꯕ ꯁꯤꯁꯇꯔꯗꯣ ꯃꯥꯅ ꯑꯩꯉꯣꯟꯗꯁꯨ ꯀꯣꯜ ꯇꯧꯔꯛꯄ ꯇꯃꯦꯡꯂꯣꯡꯗ ꯑꯗꯨꯒꯨꯝꯕ ꯃꯤ ꯑꯃ ꯌꯥꯝ ꯐꯕ ꯂꯩꯌꯦ ꯍꯥꯏꯌꯦꯅꯦ ꯑꯗꯨ ꯍꯣꯞ ꯂꯩꯕ꯭ꯔꯥ ꯅꯪ ꯏꯃꯥꯕꯨꯣ
ꯑꯗꯨ ꯑꯩꯁꯨ ꯐꯖꯅ ꯍꯥꯏꯕꯗꯤ ꯍꯥꯏꯈ꯭ꯔꯕꯅꯤ ꯃꯥꯁ
ꯎꯝ
ꯎ ꯑ ꯂꯥꯛꯅꯤꯡꯉꯥꯏ ꯃꯥꯟꯕ ꯑꯩꯉꯣꯟꯗꯗꯤ ꯑꯗꯨꯅ ꯑꯩꯅ ꯏꯄꯥꯗꯁꯨ ꯂꯣꯏꯈ꯭ꯔꯦꯕ ꯑꯗꯨꯅ ꯃꯥꯁꯨ ꯍꯣꯞꯇ ꯂꯩꯕꯅꯤꯕ ꯑꯗꯨꯒ ꯑꯃꯨꯛꯀ ꯀꯣꯜ ꯄꯤꯛ ꯇꯧ
ꯑꯥ ꯑꯃꯨꯛ ꯀ ꯀꯣꯜ ꯄꯤꯛ ꯇꯧꯗꯦꯀꯣ
ꯎꯝ
ꯅꯪꯅꯁꯨ ꯇꯧꯕ꯭ꯔꯥ
ꯉꯁꯤꯗꯤ ꯇꯧꯗ꯭ꯔꯤꯌꯦ ꯑꯗꯣ ꯉꯔꯥꯡ ꯇꯦꯟ ꯈꯤꯇꯪ ꯍꯥꯏꯥꯏꯔꯒ ꯄꯥꯔ ꯃꯣꯔꯅꯤꯡꯗ ꯇꯧꯋꯦ ꯑꯗꯨꯒ ꯎꯝ ꯑꯅꯤ ꯑꯅꯤ ꯇꯧꯋꯦꯕ ꯑꯗꯨꯒ ꯆꯠꯆꯕ ꯂꯣꯏꯕ ꯀꯥꯟꯗ ꯇꯧꯋꯦ ꯑꯗꯨꯒ ꯑ ꯑꯐꯇꯔꯅꯨꯟꯗꯁꯨ ꯇꯧꯋꯦ ꯑꯗꯨꯒ ꯏꯚꯅꯤꯡꯗꯁꯨ ꯑꯁ ꯇꯦꯟ ꯁꯨꯝ ꯄꯥꯏ ꯄꯥꯏꯗꯕ
ꯈꯪꯗꯦꯅꯦ ꯑꯩꯈꯣꯏ ꯏꯃꯥꯁꯨ ꯀꯔꯤ ꯈꯥꯟꯕꯖꯔꯥ
ꯗꯨꯃꯥꯏ ꯗꯨꯃꯏ ꯍꯥꯏ ꯑ ꯃꯥꯒꯤ ꯆꯠꯄ ꯃꯔꯝꯗꯣ
ꯎꯝ
ꯑꯉꯣꯟꯗꯗꯤ ꯑꯁ ꯑꯗꯨꯃꯥꯏꯅ ꯍꯥꯏꯗꯕ
ꯎꯝ
ꯂꯩꯕꯗꯤ ꯌꯥꯝ ꯅꯨꯡꯉꯥꯏꯌꯦ ꯑꯗꯨꯝ ꯑꯗꯨꯝ ꯑꯗꯨꯃꯥꯏ ꯈꯛꯇ ꯀ ꯀꯥ
ꯎꯝ
ꯎꯝ
ꯈꯪꯗꯦ ꯃꯥꯥꯁꯔ ꯀꯔꯤ ꯈꯟꯕ꯭ꯔꯥ ꯑꯩꯈꯣꯏꯗꯤ ꯌꯥꯝ ꯅꯨꯡꯁꯤꯔꯒ ꯂꯩꯕ
ꯑꯪ ꯃꯕꯨ ꯄꯥꯎ ꯇꯥꯎ ꯇꯥꯎꯗꯦꯀꯣ
ꯎꯝ
ꯑꯩꯗꯤ ꯑꯃꯔꯛ ꯑꯩ ꯀꯣꯟ ꯇꯧꯋꯦ
ꯑꯥ
ꯎꯝꯍꯡ ꯏꯃꯥꯗꯤ ꯄꯤꯛ ꯇꯧꯗꯦ ꯑꯩꯒꯤ ꯀꯣꯟ
ꯑꯣ ꯑꯣ
ꯃꯥꯒꯤ ꯏꯆꯦ ꯅ ꯄꯤ ꯀꯋꯥ ꯑꯗꯨ ꯑꯩꯅ ꯏꯃꯥ ꯏꯃꯥꯗꯤ ꯀꯗꯥꯏ ꯆꯠꯈ꯭ꯔꯕ꯭ꯔꯣ ꯍꯥꯏꯔꯒ ꯑꯩꯅ ꯏꯃꯥ ꯏꯃꯥ ꯍꯥꯏꯔꯒ ꯃꯥꯒꯤ ꯃꯈꯣꯟꯁꯨ ꯏꯃꯥꯒ ꯆꯞ ꯃꯥꯟꯅꯕꯀꯣ ꯑꯗꯨ ꯑꯩꯈꯣꯏ ꯏꯃꯥꯒꯤ ꯏꯆꯦꯗꯣ ꯑꯗꯨꯒꯤ ꯑꯩꯅ ꯏꯃꯥ ꯏꯃꯥ ꯀꯧꯔꯒ ꯃꯥꯁꯦ ꯅ ꯑꯩ ꯅꯪꯒꯤ ꯏꯃꯥ ꯅꯠꯇꯦ ꯍꯥꯏꯕ ꯀꯣ ꯑꯩ ꯅꯪꯒꯤ ꯏꯃꯥ ꯅꯠꯇꯦ ꯍꯥꯏꯔꯣ ꯅꯪꯒꯤ ꯃꯈꯣꯟꯗꯤ ꯆꯞ ꯃꯥꯟꯅꯕꯒꯤ ꯏꯃꯗꯤ ꯀꯗꯥꯏ ꯆꯠꯈ꯭ꯔꯦ ꯑꯩꯅ ꯍꯥꯡꯕ ꯑꯗꯨ ꯃꯥꯅ ꯍꯥꯏꯌꯦ ꯅꯪꯒꯤ ꯏꯃꯥ ꯂꯥꯎ ꯆꯠꯈ꯭ꯔꯦ ꯃꯥ ꯍꯜꯂꯛꯄ ꯀꯥꯟꯗ ꯅꯪꯕꯨ ꯀꯣꯜ ꯇꯧꯔꯛꯀꯦ ꯍꯥꯏꯕ ꯑꯗꯨ ꯑꯩꯁꯨ ꯀꯣ ꯊꯥꯖꯔꯒ ꯀꯣꯜ ꯉꯥꯏꯔꯒ ꯂꯩꯕꯅꯦ ꯏꯃꯥ ꯀꯣ ꯑꯃꯗꯁꯨ ꯇꯧꯔꯛꯇꯦ ꯑꯗꯨꯒ ꯀꯣ ꯑꯃꯔꯛꯗꯤ ꯑꯩ ꯑꯃꯨꯛꯀ ꯇꯧꯋꯦ ꯄꯤꯛ ꯇꯧꯗꯦ ꯑꯗꯨꯒꯤ ꯑꯩ ꯇꯧ ꯇꯧꯗꯕꯀꯣ
ꯎꯝ
ꯍꯪꯗꯦꯗ ꯃꯣꯏꯁꯦ ꯀꯔꯤ ꯈꯟꯕ꯭ꯔꯥ
ꯑꯗꯨ ꯈꯛꯇꯅꯦ ꯑꯩꯈꯣꯏꯅ ꯀꯣꯜ ꯑꯗꯨꯝ ꯇꯧꯋꯦꯕ ꯃꯥꯁꯦ ꯁꯨꯝ ꯌꯨꯝꯗ ꯑ ꯌꯨꯝꯗ ꯂꯩꯇꯦ ꯑꯗꯨꯃꯥꯏꯅ ꯃꯇꯝꯗ ꯂꯩꯕꯨꯗꯤ ꯂꯩꯔꯝꯅꯤ ꯏꯃ ꯈꯪꯉꯦꯕꯀꯣ